ꯑꯑꯣ ꯍꯜꯂꯣ ꯇ ꯕꯔꯣ꯫
ꯁꯠ ꯁꯠ ꯄꯥꯏꯗꯅꯦ
ꯃꯤ ꯁꯥꯠ ꯁꯥꯠ ꯄꯥꯏꯈꯠꯂꯗꯨꯗꯤ ꯁꯦꯀꯦꯟ ꯑꯃ ꯐꯥꯎ ꯂꯦꯞꯇꯦ ꯎ ꯅꯪ ꯀꯌꯥꯝ ꯀꯨꯏꯅ ꯇꯧꯔꯒꯦ
ꯑ ꯁꯦꯀꯦꯟ ꯇꯔꯥ ꯍꯦꯜꯂꯝꯅꯤ
ꯇꯥꯛ ꯅꯆꯤꯟꯊꯕ
ꯁꯦꯀꯦꯟ ꯇꯔꯥ ꯍꯦꯜꯂꯝꯅꯤ ꯑꯁꯦꯡꯕ
ꯈꯣꯡꯄꯥꯛ ꯆꯥꯔꯅꯤ ꯑꯗꯨꯗꯤ ꯍ ꯍ ꯀꯥꯏꯅ ꯀꯥꯏꯅ ꯈꯨꯨꯅ ꯍꯗꯨꯒꯔ ꯁꯤ ꯌꯥꯝꯃꯤ ꯌꯥꯎ ꯗꯦꯕ
ꯑꯁ ꯅ ꯈꯅꯣꯗꯤ ꯌꯥꯝ ꯅꯨꯡꯁꯤꯕꯣꯏ ꯇꯥꯏꯇꯦ
ꯑ ꯅꯨꯡꯁꯤꯕ ꯅꯠꯇꯦ ꯔꯁꯤ ꯑꯩꯈꯣꯏ ꯈꯨꯅꯃꯛꯗꯤꯁꯤ ꯁꯤ ꯑꯗꯨꯝ ꯌꯥꯎꯕꯅꯦ ꯅꯣꯏ ꯃꯤ ꯅ ꯍ ꯍ ꯅ ꯑ ꯂꯕꯨꯕꯨ ꯀ ꯠ ꯂꯝꯕꯤ ꯑꯃꯝꯕ ꯂꯝꯕꯤꯗ ꯕꯨꯠ ꯕꯨꯠ ꯅꯣꯛ ꯄ ꯃꯥꯂꯦꯅꯦ ꯀꯔꯅ
ꯅ ꯂꯩ ꯀꯥꯏ ꯆꯪ ꯃꯥꯅꯤ ꯂꯝꯕꯤ ꯑꯃꯝꯕꯗ ꯃꯩ ꯂꯥꯛꯇꯕ ꯖꯒꯥꯗꯨꯗ ꯀꯣꯟꯅꯔꯗꯒꯤ ꯚꯕꯨꯠꯅ ꯅꯣꯂꯛꯄ ꯃꯈꯣꯟꯗ ꯃꯥꯜꯂꯤ
ꯑꯩ ꯇꯥꯏꯇ ꯇꯧꯗꯨꯅꯦ
ꯅꯪꯕꯨ ꯅꯠꯇꯦ ꯅꯪ ꯈꯨꯅꯣꯛꯗꯧ ꯍꯥꯏꯕꯅꯤ ꯀꯔꯤ
ꯅꯨꯡꯉꯥꯏꯇꯦ ꯍꯥꯏꯕ ꯀ ꯌꯦꯟꯖꯥꯡ ꯊꯣꯡꯗꯣꯏꯅꯣ ꯅꯣꯏ
ꯀꯩꯗ ꯍꯥꯏ ꯍꯟꯗꯛ ꯑꯩ ꯍꯟꯗꯛ ꯑꯩ ꯄꯨꯖꯥꯔꯤ ꯇꯧꯗ꯭ꯔꯦ ꯄꯨꯖꯥꯔꯤ ꯔꯤꯖꯥꯏꯟ ꯇꯧꯔꯦ ꯆꯥꯛ ꯌꯦꯟꯁꯥꯡ ꯊꯣꯡꯕ ꯐꯪꯗ꯭ꯔꯦ
ꯍꯥꯏ
ꯍꯌꯦꯡ ꯍꯪꯆꯤꯠ ꯑꯃꯨꯛ ꯍꯍꯧꯗꯧ ꯃꯥꯜꯂꯦ
ꯑꯗ ꯂꯣꯏ ꯑꯣꯏꯔꯕꯝꯅꯤꯕ
ꯑꯩꯗꯕ ꯅꯠꯇꯦꯅꯦ ꯃꯤ ꯑꯩꯈꯣꯏꯗꯤ ꯃꯤ ꯋꯥꯇꯅꯦꯍꯦ ꯑꯩ ꯑꯩ ꯅꯠꯇ꯭ꯔꯗ ꯊꯣꯡꯕꯤꯕ ꯃꯌꯥꯝ ꯂꯩꯅꯦ
ꯐꯔꯦ ꯐꯔꯦ ꯃꯤ ꯂꯩ ꯃꯤ ꯃꯤ ꯂꯩ ꯃꯤ ꯂꯩ ꯍꯥꯏꯅ ꯅꯪ ꯐꯣꯡꯕ ꯍꯩꯔꯣꯏꯀꯣ
ꯑ ꯅꯍꯔ ꯑꯦ ꯀ꯭ꯂꯥꯁ ꯁꯤꯛꯁ ꯁꯚꯦꯟ ꯀꯥꯔꯤꯉꯩꯗꯒꯤ ꯇꯧꯔꯕꯅꯤꯅ ꯑꯗꯨꯕꯨ ꯍꯩꯔꯣꯏ ꯀꯥꯏꯅ
ꯍꯩ ꯍꯩꯗꯤ ꯍꯩꯔꯝꯅꯦꯕꯀꯣ ꯍꯩꯗꯤ ꯍꯩꯔꯝꯅꯦ ꯑꯗꯨꯗꯣ ꯅꯪ ꯅꯪ ꯈꯨꯊꯗꯣ
ꯎꯝ
ꯃꯍꯥꯗꯤ ꯄꯤ ꯍ ꯇꯧ ꯃꯥꯟꯅꯤ
ꯅꯪ ꯈꯪꯗꯕ ꯑꯩꯅꯦ ꯎꯝ ꯅꯪ ꯅꯧ ꯃꯆꯥꯁꯦ ꯑꯣꯛ ꯁꯥꯥꯜꯂ ꯌꯦꯟꯁꯥꯂ ꯀꯦꯖꯤ ꯑꯅꯤ ꯑꯍꯨꯝ ꯂꯩꯔꯒ ꯄꯨꯔꯒ ꯐꯖꯅ ꯊꯣꯡꯕꯤꯒꯦ
ꯍꯩꯅꯦ ꯅꯪ ꯄꯩꯁꯥ ꯈꯥꯏꯗꯣꯛꯑꯣ
ꯑꯗꯨꯕꯨ ꯋꯥꯅꯤꯅ ꯑꯩꯅ ꯄꯩꯁꯥ ꯈꯥꯏꯗꯣꯛꯑꯒꯣꯏ ꯑꯩꯅ ꯊꯣꯡꯕꯤꯗꯣꯏꯕ
ꯂꯩꯕꯤꯔꯒꯦ ꯄꯩꯁꯥꯗ ꯑꯩꯉꯣꯟꯗ ꯄꯤꯔꯛꯑꯣ ꯑꯗꯨꯗ ꯂꯩꯕꯤꯔꯒꯦ ꯊꯣꯡꯕꯤꯔꯣ ꯑꯩꯅ ꯆꯥꯕꯤꯔꯒꯦ ꯍꯥꯎꯕ꯭ꯔꯥ ꯃꯍꯥꯎꯗꯣ ꯀꯃꯥꯏꯅ ꯇꯧꯒꯦ ꯍꯥꯏꯕꯗꯣ ꯄꯖꯅ ꯀꯣ ꯆꯥꯔꯒ ꯎꯝ ꯍꯥꯎꯕ ꯍꯥꯎꯔꯗꯤ ꯑꯁ ꯀꯩꯅꯣ ꯇꯧꯕꯤꯌꯦꯅꯦ ꯅꯣꯏ ꯑꯦ ꯑꯁꯤꯁ ꯃꯥꯗꯣ ꯍꯦꯟꯖꯥꯡ ꯊꯣꯡꯕꯗꯤ ꯑꯁꯤꯁ ꯌꯥꯝ ꯍꯩꯕꯅꯦ ꯅꯣꯏ ꯗꯔꯀꯥꯔ ꯑꯣꯏꯔꯗꯤ
ꯅꯪ ꯅꯪꯅ ꯉꯥꯡ ꯅꯪꯅꯉꯥꯡ ꯂꯩꯕꯁꯦ ꯁꯦꯟꯇꯣꯡꯁꯦ ꯁꯦꯟꯇꯣꯡꯒꯤ ꯋꯥꯔꯤ ꯅꯪ ꯁꯦꯟꯇꯣꯡꯒꯤ ꯋꯥꯔꯤ ꯉꯥꯛꯇꯅꯦ ꯇꯧꯔꯤꯁꯦ
ꯊꯥꯒꯠꯄꯤꯒꯦ ꯍꯥꯏꯕꯅꯦ ꯀꯔꯤꯗꯅꯦ
ꯄꯩꯁꯥꯁꯨ ꯑꯩꯅ ꯄꯨꯊꯣꯛꯄ ꯑꯗꯨꯒ ꯆꯥꯖꯁꯨ ꯑꯩꯅ ꯊꯣꯡꯕꯤꯗꯣꯏꯕ ꯁꯤꯗꯦ ꯋꯥꯅꯅ ꯄꯥꯝꯃꯤ ꯍꯦ
ꯅꯪ ꯅꯪꯒꯤ ꯀꯠꯇꯣ ꯍꯦꯒ ꯍꯥꯥꯕꯤꯅ ꯅꯪ
ꯑꯩ ꯈꯨꯠ ꯌꯦꯡꯒꯦ ꯐꯣꯇꯣ ꯊꯥꯔꯎꯔ ꯈꯨꯠ ꯌꯦꯡꯈꯤꯗꯤ ꯐꯣꯇꯣ ꯊꯥꯔꯛꯀꯦ ꯅꯠꯇ꯭ꯔ ꯅꯪ ꯈꯨꯠ ꯌꯦꯡꯒꯦ ꯍꯥꯏꯗꯤꯦ ꯑꯩ ꯊꯥꯔꯛꯀꯦ ꯍꯥꯏꯕ
ꯅꯪ ꯈꯨꯊ ꯍꯣꯡꯗꯣ ꯅꯪ ꯅꯪꯒꯤ ꯈꯨꯠꯇ ꯍꯣꯡꯗꯣ ꯌꯦꯦ ꯍꯥꯏꯕꯅꯤꯗ
ꯎ ꯌꯦꯡ ꯌꯦꯡ ꯆꯥꯗꯕꯤꯗ ꯌꯦꯡꯒꯦ ꯍꯅ ꯑꯗꯨꯗꯤ ꯅꯣꯡꯃ ꯐꯣꯇꯣ ꯀꯥꯞꯄꯒꯦ ꯑꯗꯨꯗꯤ ꯑꯩ ꯊꯣꯡꯕꯩ ꯏꯟꯖꯥꯡꯗꯣ
ꯑꯅꯦ ꯐꯔꯅꯦ ꯑꯗꯨꯗꯤ ꯐꯣꯇꯣ ꯑꯣꯏꯅ ꯍꯥꯟꯅ ꯊꯥꯔꯛꯑꯣ ꯑꯗꯨꯗꯒ ꯅꯪꯦ ꯀꯠꯇꯌꯦꯦ ꯑꯩꯅꯒ ꯃꯁꯤ ꯅꯪꯒꯤ ꯈꯨꯣꯠꯇꯣ ꯑ ꯅ꯭ꯔꯁꯤ ꯂꯩ ꯕ꯭ꯔ ꯍꯦꯟꯖꯥꯡ ꯊꯣꯡꯕ ꯉꯁꯤ ꯑꯣꯏꯕ꯭ꯔꯥ ꯆꯕ꯭ꯔ ꯍꯥꯏꯕꯗ
ꯀꯩꯅꯣ ꯇꯧꯕꯗꯣ ꯆꯝꯄ꯭ꯔꯥ ꯄꯤꯒꯁꯨ ꯃꯒꯨꯟ ꯂꯩ ꯍꯥꯏꯗꯣ ꯑꯗꯨꯒꯨꯝꯕꯅꯦ ꯌꯦꯟ ꯌꯦꯡꯕ ꯀꯥꯟꯗꯗꯤꯅꯦ ꯌꯥꯝ ꯍꯥꯎꯔꯣꯏꯗꯕ ꯃꯁꯛꯇꯣ ꯅꯨꯡꯁꯤꯗꯕ ꯃꯁꯛ ꯑꯗꯨꯝ ꯂꯩꯕꯅꯦꯕ ꯇꯦꯁ ꯇꯧꯔꯀꯥꯟꯗꯤ
ꯑꯁꯅꯦ ꯎꯝ ꯅꯠꯇꯦ ꯃꯥ ꯃꯥ ꯍꯥꯏꯌꯣ ꯍꯥꯏꯌꯣ ꯃꯥꯚ ꯎꯝ ꯍꯥꯎꯔꯣꯏ ꯍꯥꯏꯌꯣ
ꯑ ꯋꯥꯔꯤꯅꯦ ꯀꯥꯏꯅꯁꯦ ꯅ ꯉꯍꯥꯛꯀꯅꯤ ꯇꯦꯁ ꯇꯧꯕꯗꯅꯦ ꯍꯥꯟꯅ ꯑꯃꯐꯥꯎ ꯇꯦꯁ ꯇꯧꯗꯕ ꯃꯍꯥꯎꯗꯣ ꯑꯣꯏꯗꯣꯏꯅꯦꯕꯀꯣ ꯍꯥꯎꯃꯟꯕꯒꯤ
ꯐꯖꯅꯗꯤ ꯊꯣꯡꯕ ꯍꯩꯅꯤꯡꯉꯥꯏ ꯇꯝꯃꯣ ꯑꯗꯨꯒ ꯇꯝꯕ ꯂꯣꯏꯔꯀꯥꯟꯗ ꯍꯩꯔꯦ ꯍꯥꯏꯔ ꯀꯥꯟꯗ ꯍꯥꯏꯔꯛꯑꯣꯕꯀꯣ
ꯇꯃꯠꯇ
ꯑ ꯇꯝꯃꯣ ꯇꯥꯝꯃꯣ ꯑꯩ ꯊꯖꯕꯧ ꯊꯥꯖꯕꯧ ꯋꯥꯠꯂꯦꯕ
ꯇꯨ ꯊꯥꯎꯖꯟ ꯏꯟꯇꯤꯟ ꯇ꯭ꯋꯦꯟꯇꯤꯗ ꯍꯩꯔꯕꯅꯤ ꯀꯥꯏꯅ ꯍꯧꯖꯤꯛ ꯍꯧꯖꯤꯛꯅ ꯇꯝꯃꯨ ꯀꯥꯏꯅ ꯀꯥꯏ ꯊꯂꯛꯄ ꯑꯅ ꯁꯤꯕꯨ
ꯍꯣꯏ ꯍꯥꯟꯅ ꯍꯣꯏ ꯍꯥꯏꯗꯤ ꯍꯥꯏꯔꯝꯅꯦꯕꯀꯣ ꯑꯗꯨꯗꯒꯤ ꯍꯅ ꯊꯥꯏꯅꯤ
ꯎ ꯑꯗꯨꯗꯒꯤ ꯍꯥꯏꯅꯤꯡꯉꯥꯏ ꯂꯩꯇ꯭ꯔꯦ ꯄꯨꯂꯞ ꯁꯨꯔꯦ
ꯑꯣ ꯑ
ꯑꯗꯨꯗꯒꯤ ꯍꯦꯟꯅ ꯍꯩꯅꯤꯡꯉꯥꯏ ꯂꯩꯇ꯭ꯔꯦ ꯄꯨꯂꯞ ꯁꯨꯔꯦꯕ ꯄ꯭ꯔꯤꯊꯤꯕꯤꯗ ꯂꯩꯕ ꯍꯥꯎꯕ ꯀꯊꯣ ꯍꯣ ꯑꯩꯩꯅꯣꯟ ꯁꯨꯔꯣꯔꯦ
ꯍꯁꯁ ꯌꯦ ꯄ ꯇ ꯑꯔꯅꯤ ꯑꯗꯨꯗꯤ
ꯑꯗꯨꯗꯒꯤ ꯅ ꯇꯕꯅꯤꯌꯥ ꯂꯩꯇꯔꯦ ꯐ
ꯑꯣ ꯅꯪ ꯏꯗ ꯖꯒꯣꯆꯥꯔꯣꯏꯗ
ꯖꯒꯣꯏ ꯑꯁ ꯅꯪ ꯈꯪꯗꯕ ꯑꯩꯅꯦ ꯅꯪ ꯍꯌꯦꯡ ꯋꯥꯏ ꯍꯌꯦꯡ ꯋꯥꯏ ꯈꯪꯉ ꯍꯌꯦ ꯌꯦꯡ ꯋꯥ ꯏꯅꯦ ꯅꯪ ꯈꯪꯉꯦ ꯏꯀꯥꯏꯗꯣꯏꯅꯤꯀꯣ ꯍꯥꯏꯈꯤꯕ ꯋꯥꯁꯤꯡꯗꯨꯣ ꯑꯩ ꯇꯦꯖ ꯇꯧꯔꯒ ꯅ ꯀꯥꯏ ꯇꯣꯏꯅꯦ ꯋꯥ ꯉꯥꯡꯕꯗ ꯅꯣꯏ ꯈꯜꯂꯛ ꯈꯔ ꯒ꯭ꯌꯥꯟ ꯇꯥꯅ ꯉꯥꯡꯅꯣꯏꯕꯥꯛ
ꯑꯗꯨ ꯑꯗꯨ ꯑꯣꯏꯔꯗꯤꯀꯣ ꯑ ꯍꯥꯏꯌꯦꯡ ꯗꯣ ꯅꯪ ꯍꯌꯦꯡ ꯀ꯭ꯔꯤ ꯀ꯭ꯔꯤ ꯑꯣꯏꯒꯗ꯭ꯔꯣ
ꯍꯦ ꯍꯌꯦꯡ ꯔꯤꯝꯁ ꯆꯠꯅꯤꯡꯉꯥꯏ ꯂꯩ
ꯑꯗ ꯑꯣ ꯍꯌꯦꯡꯁꯦ ꯑꯣ ꯑꯩꯁꯨ ꯆꯠꯇꯣꯏꯅꯤꯅꯦ ꯊꯦꯡꯅꯁꯦ
ꯊꯦꯡꯅꯁꯦꯀꯣ
ꯑꯣ ꯐ ꯊꯦꯡꯅꯁꯤ ꯑꯣ ꯄꯤꯗꯤꯗꯅꯦ ꯍꯣꯏ ꯅꯣꯏꯁꯨ ꯑꯣꯏꯔꯝꯅꯤꯅ
ꯑꯣꯄꯤꯘꯤ ꯘꯅꯦ
ꯎꯝ ꯂꯥꯛꯀꯅꯤ ꯊꯦꯡꯅꯁꯤ ꯑꯗꯨꯗ ꯅꯪꯒꯤ ꯈꯨꯗꯤ ꯄꯁꯗꯤ ꯆꯝꯊꯣꯒ ꯂꯑꯣꯣ
ꯈꯣꯠꯄꯗꯤ ꯎꯝ ꯈꯨꯠ ꯌꯦꯡꯕꯗꯅꯦ ꯈꯨꯠ ꯌꯦꯡꯕꯗ ꯌꯦꯡꯕꯗ ꯈꯪꯗꯣꯏꯅꯦ ꯗ ꯊꯣꯡꯕ ꯍꯩꯗꯧ ꯃꯥꯜꯂꯤꯦ ꯀꯥꯏꯅꯀꯣ ꯨꯝ ꯑꯗꯣ ꯈꯨꯠꯇ ꯑꯗꯨꯝ ꯌꯦꯡꯕꯗ ꯈꯪꯕꯅꯦ ꯈꯨ
ꯑꯗꯨ ꯑꯗꯨ ꯅꯪꯒꯤꯗꯤ ꯃꯥꯟꯗꯤ ꯃꯥꯜꯂꯔꯣꯏ ꯑꯗꯨꯒ ꯍꯥꯏꯗꯤ ꯍꯥꯏꯕꯗꯤ ꯍꯥꯏꯕ ꯇꯥꯏ
ꯍꯤꯟꯖ ꯍꯥꯥꯎ ꯒꯦꯔ ꯁꯤ ꯑꯗ ꯑꯅꯤ
ꯑꯣ ꯑꯔꯤ ꯗꯤ ꯅꯪꯅ ꯆꯥꯛ ꯏꯟꯖꯥꯡ ꯊꯣꯡꯉꯦ ꯍꯥꯏꯕꯒꯤ ꯄꯥꯎꯗꯤ ꯁꯇꯥꯥ ꯇꯥꯗ꯭ꯔꯤꯀꯣ ꯑꯩ
ꯑꯁ ꯑꯁ ꯑꯁ ꯀꯩꯅꯣꯗꯣ ꯍꯪꯉꯣ ꯍꯟꯗꯛ ꯁꯤ ꯑꯥꯔ ꯄꯤ ꯑꯐ ꯆꯪꯈꯤꯕ ꯅꯨꯄꯥꯗ ꯌꯦꯡꯉꯣ ꯃꯣꯏꯅ ꯑꯩꯈꯣꯏ ꯍꯥꯟꯅ ꯑꯩꯈꯣꯏ ꯑꯍꯨꯝ ꯂꯩꯕꯗꯣ ꯏꯅꯥꯎꯄꯥꯒ ꯑꯦꯟꯁꯥ ꯌꯦꯟ ꯏꯁꯥꯕꯨ ꯑꯣꯏꯔꯣ ꯉꯥꯕꯨ ꯑꯣꯏꯔꯣ ꯑꯗꯨꯝ ꯂꯩ ꯑꯩꯅ ꯑꯗꯨꯝ ꯊꯣꯡꯕꯤꯔꯤꯅꯤ ꯇꯈꯗꯤ
ꯅꯣꯏꯅ ꯍꯥꯏꯔꯛꯇ꯭ꯔꯤꯁꯦ ꯅꯪꯒꯤ ꯀꯩꯅꯣ ꯑꯣꯏꯗ
ꯑꯗꯨꯅ ꯂꯣꯜꯂꯤꯅꯦ ꯂꯣꯜꯂꯤꯅꯦ ꯅꯠꯇꯦ ꯂꯣꯜꯂꯤꯅꯦ ꯂꯣꯏꯅ ꯈꯪꯅꯔꯗꯤ ꯑꯩꯁꯦ ꯌꯥꯝ ꯐꯥꯎꯈ꯭ꯔꯅꯦꯕꯀꯣ ꯑꯩ ꯊꯕꯛ ꯆꯤꯜꯂꯅꯦꯕ ꯑꯗꯨꯒꯤꯅꯦ ꯃꯣꯏꯅ ꯂꯣꯜꯂꯤꯅꯦ ꯉꯥꯡ ꯉꯥꯡꯗꯦ
ꯏ ꯌꯦ ꯌꯥꯝ ꯐꯒ ꯂꯩ ꯅ ꯅꯪꯔꯤ
ꯑꯩꯒꯤ ꯑꯩꯒꯤ ꯒꯨꯟꯗꯣ ꯈꯪꯉꯦꯕ ꯑꯗꯒꯤ ꯂꯣꯜꯂꯤꯅꯦ ꯃꯣꯏꯅ ꯑꯩꯅ ꯍꯥꯏꯗꯣꯛꯀꯅꯨ ꯍꯥꯏꯕ ꯑꯗꯒꯤ
ꯑꯦ ꯑꯁꯦꯡ ꯃꯅꯦ ꯑꯁꯦꯡ ꯃꯅꯦ
ꯀꯦꯕ ꯀꯣ
ꯎꯝ
ꯖꯥꯔꯒꯦ ꯃꯣꯏꯗ ꯍꯥꯡꯒꯥꯥꯟꯗ ꯑ ꯌꯦꯟꯒꯨꯝꯕ ꯑꯗꯨꯗꯤ ꯆꯥꯏ ꯍꯥꯏꯔꯛꯑꯦꯕ ꯑꯁ ꯃꯥꯅ ꯊꯣꯡꯕꯒꯤ ꯍꯥꯎꯔꯦ ꯏꯆꯟꯅ ꯊꯣꯡꯕꯅꯦꯒꯗꯤ ꯆꯞꯈꯥꯏ ꯍꯥꯏꯔꯛꯇꯕ ꯈꯪꯕ꯭ꯔꯥ ꯅꯠꯇꯦ ꯍꯥꯎꯋ ꯍꯥꯎ ꯅꯠꯇꯦꯕ ꯍꯥꯎꯕ ꯍꯥꯎꯔꯗꯤ ꯑꯩꯅ ꯍꯪꯗ꯭ꯔꯁꯨ ꯑꯁ ꯏꯃꯥꯟꯅꯕꯗꯣ ꯑꯁ ꯐꯖꯅ ꯍꯥꯏꯩꯌꯦ ꯀꯥꯏꯅ
ꯑꯗꯨꯅꯤ ꯑꯩꯅ ꯑꯗꯨꯃꯥꯏꯅ ꯍꯥꯏꯔꯛꯀꯅꯨ ꯍꯥꯏꯕꯒꯤ ꯍꯥꯏꯗꯕꯅꯤ ꯃꯣꯏꯗ ꯃꯣꯏꯁꯨ ꯂꯣꯜꯂꯤꯅꯤ ꯈꯔꯤꯅ ꯑꯩꯒꯤ ꯇꯂꯦꯟꯗꯣ ꯈꯪꯉꯗꯤ ꯌꯥꯔꯦꯕ ꯑꯩ ꯋꯥꯔꯅꯦꯕ ꯑꯗꯨꯒꯤꯗꯃꯛ ꯈꯜꯂꯒ ꯃꯣꯏꯁꯨ ꯂꯣ ꯂꯤꯅꯦꯕ
ꯀꯔꯤ ꯋꯥ ꯋꯥ ꯅ ꯊꯒꯟ
ꯑꯩ ꯅꯠꯇꯦ ꯆꯥꯛ ꯆꯥꯛ ꯍꯩꯔꯗꯤ ꯑꯩꯈꯣꯏ ꯃꯊꯪ ꯃꯊꯪ ꯀꯧꯔꯛꯀꯦ ꯀꯩꯅꯗꯅꯔꯤꯕ
ꯑꯗꯨꯅ ꯇꯥꯛꯄꯗꯤ ꯑꯗꯨꯅ ꯇꯥꯛꯄꯗꯤ ꯅꯪ ꯎꯝ ꯃꯣꯏ ꯃꯣꯏꯅ ꯀꯧꯔꯛꯑꯗꯤ ꯍꯥꯎꯗ꯭ꯔꯗꯤ ꯅ ꯏꯀꯥꯏꯒꯅꯤ ꯍꯥꯏꯕꯩ
ꯎꯝ ꯅꯠꯇꯦ ꯅꯠꯇꯦ ꯅꯠꯇꯦ ꯅꯠꯇꯦ ꯃꯣꯏꯅ ꯂꯣꯜꯜꯂꯤꯅꯦ ꯑꯩ ꯆꯥꯛ ꯀꯩꯅꯣ ꯑꯩ ꯍꯟꯖꯥꯡ ꯊꯣꯡꯕ ꯈꯨꯗꯤꯡ ꯑ ꯆꯥꯛꯀꯁꯦ ꯀꯣꯟꯅꯗꯦ
ꯍ
ꯆꯥꯛ ꯂꯦꯝꯗꯦꯕ ꯃꯤ ꯑꯇꯩꯅ ꯃꯤ ꯑꯇꯩꯅ ꯊꯣꯡꯉꯗꯤ ꯆꯥꯒꯗꯤ ꯑꯗꯨꯨꯝ ꯂꯦꯝꯃꯦꯕꯀꯣ ꯑꯩ ꯊꯣꯡꯒꯗꯤ ꯂꯦꯝ ꯁꯨꯡ ꯂꯦꯝ ꯂꯦꯝꯗꯕꯅꯤ
ꯆꯂꯝꯍꯤ ꯑꯣꯏꯅꯤꯌꯦ
ꯆꯥꯛꯂ ꯈꯪꯗꯦ ꯑꯗꯨꯕꯨꯗꯤ ꯂꯦꯟ
ꯆꯥꯛ ꯂꯩꯔꯦꯝꯗꯕꯗꯣ ꯆꯥꯛ ꯅꯨꯡꯊꯤꯜꯗ ꯈꯔ ꯆꯥꯔꯨꯕꯒꯤꯀꯣ
ꯌꯨꯝꯗꯁꯨꯅꯦ ꯑꯩ ꯂꯩꯔꯒ ꯆꯥꯛ ꯊꯣꯡꯈ꯭ꯔꯗꯤꯀꯣ ꯑꯣ ꯀꯣꯝꯕ ꯑꯗꯦ ꯂꯦꯝꯕ ꯂꯩꯇꯕꯅꯤꯅ ꯍꯨꯏꯒꯨꯝꯕ ꯄꯤꯖꯗ꯭ꯔꯦ ꯍꯥꯏꯗꯤ ꯑꯇꯩ ꯊꯣꯡꯗꯤ ꯑꯗꯨꯝ ꯄꯤꯖꯩꯌꯦꯕꯀꯣ ꯍꯨꯏꯒꯤꯁꯨ ꯍꯧꯗꯣꯡꯒꯤꯁꯨ
ꯑꯩꯅ ꯊꯣꯡꯈ꯭ꯔꯗꯤ ꯄꯤꯖꯗ꯭ꯔꯦ ꯍꯥꯏꯕꯗꯤ ꯆꯥꯛ ꯂꯦꯝꯗꯕ ꯑꯗꯨꯅ ꯍꯤꯟꯖꯥꯡꯗꯣ ꯍꯥꯎꯕꯅꯤꯅꯀꯣ
ꯑꯣꯔ ꯅꯦ ꯑꯐ ꯍꯧꯖꯤꯛꯀꯤ ꯋꯥꯔꯤꯁꯦ ꯅꯪ ꯆꯥꯛ ꯊꯣꯡ ꯍꯥꯏ
ꯎꯝ ꯆꯥꯛꯁꯦ ꯆꯥꯛꯁꯦ ꯑꯗꯨꯝ ꯍꯩꯕꯅꯤꯅ ꯅꯣꯡ ꯅꯣꯡꯃ ꯅꯣꯡꯃ ꯇꯦꯁ ꯇꯧꯒꯦꯗꯤ ꯀꯩꯅꯣꯟ ꯀꯦꯖꯤ ꯈꯔ ꯄꯨꯔꯛꯑꯒ ꯈꯔ ꯄꯨꯔꯛꯑꯒ ꯊꯣꯡꯍꯜꯂꯣꯏ ꯑꯗꯨꯒ ꯍꯥꯎꯅ ꯆꯥꯁꯤꯀꯣ
ꯑꯅꯦ ꯄꯨꯔꯛꯅꯤ
ꯅ ꯅ ꯄꯨꯔꯥ ꯑꯁ ꯋꯥꯔꯤꯁꯦ ꯁꯥꯡꯃꯜꯂꯦ ꯊꯝꯃꯃꯦ
ꯇꯃꯦ ꯇꯃꯦ